ꯌꯥꯔ ꯃꯥꯜꯂꯦ ꯍꯦꯞꯄ ꯌꯥꯏꯅꯣ
ꯑ ꯌꯥꯔ
ꯍꯜꯂꯣ ꯅꯡ ꯈꯣꯟꯖꯦꯜꯗꯣ ꯀꯩꯅꯣ ꯐꯖꯅ ꯑꯝꯇ ꯇꯥꯗ꯭ꯔꯦ ꯎꯝ ꯇꯥꯔꯦ ꯇꯥꯔꯦ
ꯀꯥꯏ ꯆꯠꯂꯤꯅꯣ
ꯇꯔꯕꯣ
ꯇꯥꯔꯦ ꯅꯪ ꯇꯥꯇ꯭ꯔꯣ
ꯇꯥꯔꯦ ꯇꯥꯔꯦ ꯀꯩꯗꯧꯔꯝꯃꯤꯅꯣ
ꯍꯤꯞꯄꯒ ꯂꯩ ꯌꯥꯝꯝꯕꯅꯤ ꯑꯗꯨ
ꯑꯣ ꯆꯛ ꯆꯔꯔꯕꯣ
ꯆꯔꯦ ꯆꯔꯕꯣ ꯀꯥꯏ ꯆꯂꯤꯅꯣ
ꯀꯝ ꯆꯠꯇꯦꯗ ꯁꯨꯝ ꯊꯣꯛꯂꯛꯄꯅꯦ ꯋꯥꯀꯤꯡ ꯑꯣꯏ ꯀꯔꯤ ꯑꯣꯏ ꯅꯨꯃꯤꯠ ꯌꯡꯕꯁꯤꯗ
ꯀꯣꯏꯔꯣꯏ ꯀꯣꯏꯔꯣꯏꯨꯡꯕꯁꯤꯗ ꯅꯨꯃꯤꯠ ꯌꯡꯕꯗ ꯀꯣꯏꯗ꯭ꯔꯗꯤ ꯀꯔꯝ ꯀꯥꯟ ꯀꯣꯏꯅꯤ
ꯃꯥꯅꯦ ꯀꯩꯌꯦꯟꯖꯥꯡ ꯆꯥꯔꯕ
ꯁꯥꯎꯒꯔꯤ ꯁꯧꯒ꯭ꯔꯤꯅ ꯃꯍꯥꯎꯔꯦ
ꯍꯥꯥ
ꯁꯧꯒ꯭ꯔꯤꯅ ꯃꯍꯥꯎꯔꯦ
ꯁꯧꯒꯔꯤꯅ ꯃꯍꯥꯎꯔꯦ ꯀꯥꯢꯅ ꯍ ꯅꯪ ꯅꯁꯥ ꯉꯝꯗꯥꯏꯕ ꯄꯥꯎ ꯑꯃ ꯇꯥꯏ ꯁ ꯆꯠꯂꯤꯕ ꯑꯗꯨꯒ
ꯆꯅꯤꯡ ꯉꯗꯤ ꯎ ꯄꯥꯏ ꯂ ꯏꯇꯦ
ꯍꯥ ꯆꯅꯤꯡ ꯆꯅꯤꯡꯕ ꯆꯥꯢꯌꯦ ꯑ
ꯀꯩꯩꯅꯣꯅ
ꯐꯣꯟꯟꯁꯤꯅ ꯃꯔꯣꯜ ꯑꯃꯥ ꯑꯦꯛꯖꯥꯝꯒꯤ ꯀꯩꯅꯣ ꯇꯧꯕꯗꯣ ꯏꯁꯀ꯭ꯔꯤꯟ ꯁꯣꯠ ꯂꯧꯔꯝꯃꯣ
ꯏꯁ꯭ꯀ꯭ꯔꯤꯁꯣꯜ
ꯍꯥꯥ
ꯀꯩꯅꯣ ꯇꯦꯛꯁꯕꯨꯛ ꯀꯔꯣ ꯀꯩꯒꯤꯅꯣ
ꯑꯦ ꯆꯦꯁꯦ ꯄꯤ ꯇꯤꯚꯤꯗ ꯁꯦꯝꯕꯗ ꯏꯁꯀ꯭ꯔꯤꯟꯁꯨ ꯂꯧꯁꯤꯜꯂꯣ ꯍꯥꯏꯕ
ꯑꯣ
ꯕꯦꯦꯛ ꯆꯠꯂꯨꯕ ꯑꯃꯨꯛ ꯌꯥꯔꯣꯏꯗꯣꯔꯤꯕ꯭ꯔꯥ
ꯌꯥꯅꯦꯦ ꯌꯥꯅꯦꯦ
ꯃꯄꯥꯟ ꯊꯣꯛꯄ ꯅꯨꯡꯉꯥꯏꯇꯦ ꯍꯥꯏꯕꯅꯦ
ꯑꯗꯨꯕꯨꯗꯤ ꯇꯧꯔꯔꯣꯏꯒꯦ
ꯍꯣ ꯅ ꯀꯩꯅꯣ ꯇꯧꯔꯗꯤ ꯐꯗꯧꯕ
ꯅꯪ ꯀꯣꯆꯤꯡ ꯌꯥꯎꯋꯦ ꯑꯗꯨ ꯀꯃꯥꯏ ꯀꯃꯥꯏꯅ ꯇꯧꯒꯦ
ꯍꯥꯥ
ꯀꯣꯆꯤꯡ ꯌꯥꯎꯏꯗꯨꯕꯨ
ꯀꯔꯤ ꯍꯥꯏꯅ
ꯀꯣꯆꯤꯡ ꯌꯥꯎꯋꯦ ꯑꯗꯣ ꯀꯃꯥꯏ ꯀꯃꯥꯏ ꯇꯧꯒꯦ ꯍꯥꯏꯕ
ꯀꯣꯆꯤꯡ ꯀꯣꯆꯤꯡ ꯂꯣꯏꯈ꯭ꯔꯦ
ꯀꯔꯝꯕ ꯆꯠꯕ
ꯀꯩꯅꯣꯗ ꯐꯣꯔ ꯄ꯭ꯋꯤꯂꯔꯁꯇ ꯆꯠꯂꯝꯕꯅꯦ ꯀꯨꯏꯔꯦ ꯂꯣꯏꯕ ꯃꯃꯥꯡ ꯆꯍꯤꯗ ꯂꯣꯏꯈ꯭ꯔꯦ ꯑꯗꯨꯒ ꯑꯦꯖꯝ ꯊꯥꯥꯁꯦꯅ ꯁꯨ ꯈꯜꯂꯤꯌꯦ ꯊꯥꯕꯨꯗꯤ ꯊꯥꯗ꯭ꯔꯦ ꯈꯟꯕꯇꯪ ꯈꯜꯂꯤꯌꯦ
ꯍ ꯍꯥꯏꯦ ꯑ ꯀꯩꯅꯣ ꯅꯪ ꯀꯩ ꯀꯣꯔꯁꯇ ꯌꯥꯎꯔꯤꯅꯣꯕ
ꯀꯩꯅꯣꯗ ꯀꯔꯤ ꯍꯥꯏꯌꯦ ꯑꯩꯅ ꯌꯥꯎꯕꯗꯣ ꯀꯅ ꯃꯥ ꯀꯥꯎꯒꯅꯤꯅꯤ ꯍꯥꯏ ꯀꯩꯅꯣꯗ ꯖꯤ ꯑꯦꯞ ꯁꯤꯗ
ꯁꯤꯞ ꯁꯤ ꯀꯩꯀꯩ ꯊꯥꯗꯩ ꯇꯥꯛꯀꯦ
ꯑꯝ ꯑ ꯀꯨꯟꯠꯇ ꯄꯥꯣ ꯍꯥꯏꯌꯦ